ꯀ ꯃꯣꯕꯥꯏꯜꯗ ꯇꯥꯔꯣ ꯀꯩꯅꯣ
ꯑ ꯇꯩ ꯋꯥꯔ ꯐꯥꯏ
ꯀꯃꯥꯏꯅ ꯇꯟꯗꯦꯔꯣ ꯑꯗꯨꯒ
ꯑꯗꯨ ꯊ ꯑꯩꯗꯣ ꯂꯨꯒꯦ ꯇꯧꯕꯅꯦ
ꯌꯥꯔꯦ ꯃꯤꯅꯤꯠ ꯇꯔꯥ ꯂꯩꯔ ꯂꯨꯔꯣ ꯀꯒꯤꯅꯣꯅꯦ ꯅꯪꯉꯔꯣꯏꯗꯕꯩ ꯇꯥꯏꯞꯇ ꯄꯨꯡ ꯑꯅꯤꯗ ꯅꯠꯇꯔꯣ ꯆꯠꯇꯣꯏꯗꯣ ꯌꯥꯝ ꯊꯤ ꯋꯥꯠꯂꯤ
ꯆ ꯆꯦ ꯇꯧ ꯇ ꯇꯥꯦ ꯆꯥꯛꯀ ꯆꯥꯔꯒꯅꯦ
ꯎꯝ
ꯆꯥꯛꯀ ꯆꯥ ꯍꯩꯕꯔꯕ
ꯀꯩꯅꯣ ꯆꯥꯛ ꯆꯔꯥ ꯏꯜꯂꯛꯑꯕꯣ
ꯕꯣ ꯀ ꯆꯥꯗꯕꯤꯕ
ꯂꯤꯀ꯭ꯋꯤꯠ ꯄꯤ ꯍꯩꯆ ꯆꯥꯎ ꯆꯥꯎꯅ ꯀꯩ ꯀꯥꯟꯗꯕꯗ ꯁꯥꯎꯅꯨ ꯍꯥꯏꯕ ꯖꯤ ꯀꯦ ꯕꯤꯇ꯭ꯔꯁ ꯄ꯭ꯔꯣꯖꯤ ꯀꯅꯥ ꯀꯥꯟꯅꯦ ꯀꯅꯥ ꯀꯥꯟꯅꯤ ꯍꯥꯏꯔꯣꯖꯤ
ꯑꯦ
ꯕꯤꯇ꯭ꯔꯁꯄꯨ ꯑꯗꯨꯒ ꯖꯤ ꯀꯦ ꯖꯤ ꯀꯦ ꯏꯁꯄꯣꯔꯠ ꯀ
ꯍꯥꯎꯗ
ꯍ ꯄꯦꯇꯥ ꯁꯦ ꯇꯥꯔꯒꯥꯟꯅ ꯐꯜꯀꯟ ꯕ ꯦꯒ ꯑꯣ ꯔꯥꯁꯇꯀꯥꯂꯃ ꯖꯦꯜꯇ ꯇꯨꯁꯇꯦꯠ ꯇꯨꯁꯇꯦꯠ ꯃꯥꯥꯏꯟ ꯕꯦꯔꯤ ꯃꯤꯁ ꯑꯇꯩ ꯌꯥꯎꯗ꯭ꯔꯕ ꯑꯇꯩ ꯌꯥꯎꯗ꯭ꯔꯕ ꯑꯇꯩ ꯌꯥꯎꯗ꯭ꯔꯕ ꯑꯇꯩ ꯌꯥꯎꯗ꯭ꯔꯦ ꯁꯨ ꯕꯤꯇ꯭ꯔꯁꯄꯣꯅ ꯀꯥꯅꯤꯗ ꯁꯤꯕꯣ ꯕꯤꯇꯁꯄꯣ ꯖꯤ ꯀꯦ
ꯃꯤꯅꯤꯠ ꯇꯔꯨꯛ ꯌꯧꯖꯔ
ꯃꯔꯔꯃꯗꯤꯁ ꯉꯁꯥꯏ ꯑꯗꯣ ꯃꯤꯠ ꯇꯔꯥ ꯌꯧꯗꯣꯔꯔꯀꯥꯟꯗꯅꯤꯅꯦꯍꯥ
ꯑꯥ
ꯇꯔ ꯌꯧꯗꯧꯔꯀꯟꯗꯅꯦ ꯍꯥꯏꯕ
ꯑ ꯉ ꯌꯧꯗꯔ ꯀꯥꯟꯗꯨꯗ
ꯀꯩꯅꯣꯅ ꯑꯗꯨꯗꯤ ꯀꯩꯒꯤꯅꯣ
ꯑꯩꯣꯏ
ꯇꯝꯁꯤꯅꯃ ꯑꯃ
ꯀꯩꯅ ꯄꯥꯔꯦꯕꯨꯁꯖꯤꯅ ꯋꯥꯇꯥ ꯀꯥꯅꯤꯌꯦꯖꯤ ꯀꯥꯅꯤ ꯏꯀꯥꯗ ꯀꯥꯅꯤ ꯗꯤꯁ ꯏꯁ ꯀꯥꯕꯥ ꯁꯨꯨꯝ
ꯕꯤꯠ ꯌꯥꯎꯗꯦ
ꯀꯝꯄ꯭ꯌꯨꯇꯔꯒꯤꯗꯣ ꯁꯥꯔꯅ ꯄꯨꯡ ꯁꯤꯜꯂꯛꯀꯅꯤ ꯍꯥꯏꯕ
ꯕ ꯅꯨꯡꯗꯥꯡ ꯔꯖ
ꯑ
ꯑꯌꯨꯛ ꯇꯔꯥꯕ
ꯅꯠꯇꯦ ꯍꯥꯏꯗꯤ ꯑꯅꯤꯗꯩꯩꯅ ꯑꯍꯨꯝ ꯐꯥꯎꯅꯦꯕ ꯑꯣꯏꯅ ꯆꯠꯄꯗꯣ
ꯑ
ꯑꯍꯨꯝꯗꯩꯩ ꯃꯔꯤꯕꯨ ꯍꯥꯏꯌꯦ
ꯉꯁꯤꯔꯣ
ꯉꯁꯤꯗꯒꯤ ꯍꯧꯕꯁꯨ ꯌꯥꯏ ꯀꯥꯏꯅ ꯍꯥꯏꯕꯅꯦꯕ ꯑꯗꯣ ꯅꯣꯇꯤꯁ ꯊꯣꯛꯇꯦꯕ
ꯑꯣꯀꯦ
꯭ꯟ ꯇꯒꯦ
ꯂꯣꯏꯕꯨꯗꯤ ꯂꯣꯏꯗꯣꯏꯔꯦꯗ ꯍꯞꯇꯥꯃꯨꯛꯈꯛ ꯉꯥꯏꯔꯦ ꯎꯝ
ꯁꯨꯇꯤ ꯀꯌꯥ ꯂꯩꯒꯥꯖ
ꯎꯝ
ꯁꯨꯇꯤ ꯕꯦꯔꯤ ꯈꯝ ꯐꯨꯠꯕꯣꯜ ꯌꯦꯡꯗꯔ ꯍꯥ
ꯌꯦꯡꯗꯦ
ꯀꯩꯔ
ꯌꯥꯝꯝ ꯇꯥꯗꯦ ꯑꯗꯨꯕꯧ
ꯏ ꯐꯨꯠꯕꯣꯜ ꯒ꯭ꯌꯥꯟ ꯇꯥꯗꯦ ꯅꯪ ꯀꯥꯎꯈꯠꯂꯛꯑꯅꯤ ꯂꯩꯈꯠꯂꯦ ꯕꯣꯜ ꯌꯦꯡꯗ꯭ꯔꯦ ꯒ꯭ꯌꯥꯟ ꯇꯥꯗꯦꯅ ꯑꯩ
ꯑꯣ ꯌꯦꯡꯉꯩꯇꯤꯌꯦ
ꯑꯩꯅ ꯌꯦꯡꯕ ꯍꯩꯕꯕꯨ ꯗꯕ꯭ꯂꯤꯎ ꯗꯕ꯭ꯂꯤꯎ ꯏ ꯕꯣꯛꯁꯤꯡ
ꯕꯨꯠꯇ ꯕꯣꯛꯁꯤꯡꯒ ꯍꯥꯏꯖꯜꯂꯦ
ꯑꯅꯧꯕ ꯍꯦꯔꯣꯁꯤ ꯁꯨꯡꯄꯥꯏ ꯄꯥꯏꯕ꯭ꯔꯤ ꯀꯟꯕ꯭ꯔꯣ ꯁꯤꯕꯣ
ꯈꯪꯗꯦ ꯈꯛꯅꯦ ꯍꯥꯏꯗꯥꯏꯅꯦ
ꯑꯣ ꯏꯁꯀꯤꯜꯕꯨꯗꯤ ꯑꯅꯤꯈꯛ ꯑꯣꯏ ꯆꯤꯡꯉ ꯆꯤꯡꯉ ꯁꯤꯖꯤꯟꯅꯕꯅꯦ ꯑꯗꯨꯏꯗꯣ ꯇꯣꯅꯥꯟ ꯇꯧꯔꯅꯥꯃꯦꯟꯠ ꯗꯕꯨꯗꯤ ꯃꯌꯥꯝ ꯏꯟꯇꯔꯅꯦꯁꯅꯦꯜꯒꯤ ꯁꯥꯟꯅ ꯂꯥꯛ ꯃꯥꯂꯦ
ꯑꯩꯗꯤ ꯃꯥꯁꯇꯁꯔ
ꯅꯡ ꯍꯤꯟꯗ ꯄꯥꯏꯗ꯭ꯔꯕꯥ ꯍꯥꯏꯁꯦ
ꯍꯤꯜꯗꯥ ꯄꯥꯏꯗ꯭ꯔꯕꯥ ꯍꯥꯏꯕ
ꯌꯥꯝ ꯄꯥꯏꯁꯦ
ꯑꯦ ꯐꯣꯔꯦꯟ ꯃꯄꯨꯟꯁꯤꯗꯣ ꯐꯣꯔꯦꯟ ꯄꯥꯏꯔ ꯂꯣꯏꯁꯤꯜꯂꯒꯦ ꯍꯥꯏꯔꯣ ꯅꯪ
ꯑꯩ ꯃꯥꯔꯁꯜ ꯄꯥꯏꯒꯩꯅꯣ ꯑꯩ
ꯀꯩ ꯀꯩ ꯄꯥꯏꯗꯅ ꯅꯪ
ꯍꯥꯏꯅ
ꯀꯁꯇꯝ ꯇꯧꯁꯤꯔ ꯑꯗꯨ ꯑꯦ ꯂꯥꯁ ꯀꯁꯇꯝ ꯇꯧꯁꯤꯔꯣ ꯑꯗꯨꯗꯤ
ꯉꯝꯃꯔꯣꯏ
ꯑꯦꯠ ꯂꯥꯁꯁꯦ ꯀꯩꯅꯣꯗꯥ ꯁꯥꯟꯅꯒꯗꯕ ꯑꯦꯠ ꯂꯥꯁꯇꯤ ꯁꯦꯀꯦꯟ ꯁꯀ꯭ꯔꯤꯜꯗ ꯁꯥꯟꯅꯒꯗꯕ
ꯑꯥ
ꯃꯥꯏ ꯑꯃꯥ ꯕꯦꯔꯥ ꯍꯧꯖꯤꯛ ꯃꯥ ꯄꯨꯔꯥ ꯃꯦꯇꯥ ꯆꯠꯂꯤꯁꯦ ꯀꯩꯅꯣꯗꯨꯅꯦ ꯍꯥꯏꯕ ꯃꯥꯒꯤ ꯁꯦꯀꯦꯟ ꯏꯁꯀꯤꯜꯒꯤ ꯏꯁ꯭ꯂꯣꯗꯣ
ꯄꯤꯌꯦꯕ ꯏꯁꯇꯟ ꯑꯗꯨꯗ
ꯑꯩ ꯀ꯭ꯔꯣꯛꯁꯨ ꯍꯩ ꯇꯧ
ꯇꯧꯕꯒꯗꯣ ꯍꯩꯕ꯭ꯔꯥ ꯅꯧꯕꯣ
ꯑꯥ
ꯐꯤꯀꯔꯜꯗꯤꯒ ꯇꯧ ꯍꯩꯕ꯭ꯔꯥꯕ
ꯑꯗꯨꯗꯤ ꯍꯩꯇꯦꯗ
ꯑꯗꯨꯗꯤ ꯀꯩꯅꯣ ꯅꯪ ꯍꯩꯁꯦ
ꯇ꯭ꯔꯤꯛꯀꯔ ꯑꯜꯇꯤ ꯇꯧꯗꯕꯅꯤ ꯀꯥꯏꯅꯣ ꯑꯜꯇꯤ ꯑꯜꯇꯤ ꯍꯥꯟꯅ ꯌꯨꯡꯁꯤꯜꯂꯒ ꯅꯪ ꯇ꯭ꯔꯤꯛꯀꯔꯗꯣ ꯅꯪ ꯌꯨꯡꯒꯗꯕ ꯖꯒꯥꯗꯨꯗ
ꯇꯧꯁꯟꯒꯗꯕ ꯋꯥꯜ ꯈꯥꯝꯃꯒꯗꯤ ꯍꯩꯕ꯭ꯔꯣ ꯅꯪ ꯃꯤꯅꯤꯑꯟ ꯐ꯭ꯔꯤꯖ ꯇꯧꯕꯗꯣ
ꯍꯥꯏꯌꯦ
ꯁꯦꯀꯦꯟ ꯀꯌꯥꯗꯅꯣ ꯍꯥꯏꯔꯛꯑꯣꯅꯦ
ꯑꯩ ꯁꯦꯀꯗꯤ ꯀꯥꯎꯟꯗꯥꯎꯟ ꯇꯧꯗꯦ
ꯐ꯭ꯔꯤꯖ ꯇꯩꯔꯤꯕ ꯅꯩꯔꯦ
ꯑꯗꯨ ꯁꯀꯦꯟꯗꯣ ꯅꯪ ꯀꯥꯎꯟꯗꯥꯎꯟ ꯇꯧꯔ ꯐꯥꯒꯗꯕ ꯅꯠꯇ꯭ꯔꯣ ꯁꯀꯦꯟ ꯇꯔꯥ ꯁꯀꯦꯟ ꯇꯔꯥꯗꯒꯤ ꯋꯥꯔꯜ ꯀꯥꯞ ꯍꯧꯕ ꯌꯥꯔꯦ ꯇꯔꯥ ꯑꯃ ꯁꯦꯀꯦꯟ ꯇꯔꯥꯃ ꯑꯊꯣꯏꯗꯅꯦꯕ ꯃꯤꯅ ꯊꯣꯛꯂꯛꯇꯣꯏꯁꯦ ꯅꯤꯟ ꯃꯤꯅꯤꯟ ꯊꯣꯛꯂꯛꯇꯣꯏ ꯈꯨꯗꯤꯡꯁꯦ ꯁꯦꯀꯦꯟ ꯀꯨꯟ ꯀꯨꯟꯔꯦ ꯃꯤꯅꯤꯌꯟꯁꯤꯦ ꯊꯣꯛꯑꯦꯕ ꯌꯥꯝ ꯇꯔꯕꯥ ꯑꯗꯨꯅ ꯁꯦꯀꯦꯟ ꯍꯧꯕꯒꯤ ꯇꯔꯥ ꯍꯧꯕꯒꯤ ꯇꯦꯟ ꯁꯦꯀꯦꯟꯗꯨꯗ ꯊꯣꯛꯂꯛꯑꯅꯤ ꯃꯊꯪ ꯊꯥꯔꯇꯤ ꯋꯥꯟꯗꯣ ꯊꯣꯛꯂꯛꯑꯅꯤ
ꯇꯦꯡ ꯇꯦꯡ ꯆꯪꯒꯜ ꯁꯣꯟꯈ꯭ꯔ ꯃꯥꯜꯂꯦ ꯑꯃꯨꯛ ꯑꯀ ꯑꯀꯥ ꯌꯥꯝ ꯀꯜꯂꯝꯕꯅꯦ
ꯑ ꯀ ꯄꯥꯏ ꯍꯥꯏꯍꯤꯇꯦ
ꯃꯥꯏ ꯗꯤ ꯖꯪꯒꯜ ꯁꯟꯅꯒꯗꯕꯅꯤ
ꯈꯂꯨꯛꯇꯣ ꯂꯥꯏꯕ꯭ꯔꯣ
ꯍꯦꯜꯗ ꯑꯃꯥꯅ ꯍꯩ
ꯃꯥꯅꯦꯅꯤ ꯃꯥꯅꯦ ꯈꯥꯂꯤꯛ ꯂꯝꯁꯤꯦ ꯂꯝ ꯃꯌꯥꯝ ꯑꯗꯩ ꯐꯥꯔꯁꯀꯤꯜꯗꯣ ꯐꯔꯁꯀꯤ ꯑꯣꯏꯅ ꯃꯤꯉꯣꯟꯗ ꯁꯣꯁꯨ ꯄꯦꯟꯗꯦ ꯃꯦꯠꯁꯁꯨ ꯌꯥꯝ ꯆꯥꯎꯔꯅꯤꯌꯦ ꯁꯦꯀꯦꯟ ꯏꯁꯀ꯭ꯔꯤꯜ ꯅꯪ ꯏ ꯍꯪꯒꯠꯂꯅꯤ ꯇꯤꯗꯅ ꯅꯪ ꯏꯁꯇꯪꯁꯨ ꯆꯥꯔꯅꯤ ꯗꯦꯃꯦꯁꯁꯨ ꯆꯥꯎꯕꯅꯤ
ꯂꯥꯛꯥꯏꯕꯔꯤꯗ ꯈꯗꯤꯦꯞ ꯅꯪꯕꯨ ꯅꯪꯕꯨ ꯃꯨꯨꯞꯃꯦꯟꯠ ꯖꯣꯏꯁꯇꯤꯛꯇꯣ ꯆꯠꯂꯤꯉꯩ ꯅꯪꯒꯤ ꯀꯩꯅꯣ ꯍꯤ ꯍꯤꯒꯤ ꯇꯥꯏꯞꯇ ꯇꯣꯡꯕꯗꯣ ꯑꯃ ꯃꯥꯒꯤ ꯂꯝꯖꯦꯟ ꯌꯥꯝ ꯌꯥꯡꯉꯒ
ꯑ
ꯏꯁꯀꯦꯠꯁ ꯕꯣꯔꯠꯇ ꯇꯣꯡꯕꯩꯗꯥꯛꯝꯇ ꯑꯗꯨꯃꯥꯏꯅ ꯇꯣꯡꯉꯅꯤ
ꯅꯨꯄꯤ ꯍꯔꯣꯜꯗ ꯑꯩꯅ ꯈ꯭ꯋꯥꯏ ꯄꯥꯏꯅꯤꯡꯕ ꯕꯦꯂꯤꯗꯨꯠꯇ
ꯍꯑ ꯇꯃꯣ ꯌꯥꯗ꯭ꯔꯣ
ꯍꯧꯇꯦ
ꯑꯁꯅꯦꯗꯣꯟ
ꯌꯥꯝ ꯅꯩꯔꯤ
ꯑꯗꯨꯝ ꯂꯨꯕꯅꯤ ꯂꯨꯕꯅꯤ꯫ ꯃꯦꯀꯥꯅꯤꯛꯁ ꯃꯦꯀꯥꯅꯤꯛꯁ ꯆꯪꯕꯅꯦꯕ ꯁꯥꯟꯅꯕ ꯂꯨꯕꯅꯦꯕ ꯍꯦꯛꯇꯥ ꯑꯩ ꯍꯟꯗꯛ ꯆꯦꯟꯕꯗꯤ ꯈꯔ ꯃꯅꯤ ꯃꯦꯇꯥꯅꯤ ꯃꯦꯇꯅꯤ
ꯃꯁꯛ ꯐꯖꯕ ꯍꯦꯔꯣꯒꯔꯣ ꯑꯩꯅꯥ ꯄꯥꯏꯃꯤꯟꯅꯩꯖꯦ ꯑꯗꯨꯒ ꯇꯦꯡꯋꯤꯠꯇꯤ ꯁꯃꯦ ꯍꯥ ꯍꯥ ꯍꯥ
ꯀꯄꯔꯗꯤ ꯄꯌ꯭ꯔꯒ
ꯀꯥꯒꯨꯔꯥ
ꯇꯥꯂꯤ ꯇꯥꯕ
ꯀꯗꯤꯇ ꯍꯩꯇꯦ ꯃꯦꯖꯇꯦ ꯍꯧꯖꯤꯛꯀꯥꯟ ꯌꯥꯗ꯭ꯔꯦꯗ
ꯅꯪ ꯍꯧꯖꯤꯛ ꯔꯦꯡꯀ ꯀꯌꯥ ꯂꯩꯒꯦ
ꯑ ꯏꯁꯇꯥꯔ ꯍꯣꯇꯤꯗ
ꯐꯣꯔꯇꯤ
ꯅꯨꯡꯗꯥꯡꯁꯥ ꯑꯩ ꯍꯥꯏꯔꯛꯀꯦ ꯑꯩ ꯕꯨꯁꯇꯤꯡꯗꯨꯒ ꯑꯝꯇ ꯁꯥꯟꯅꯖꯦꯑꯕ ꯅꯨꯡꯗꯥꯡꯗ ꯏꯃꯥꯟꯅꯕꯒꯤ ꯑꯦꯀꯥꯎꯏꯟ ꯈꯤꯇꯪ ꯌꯧꯁꯤꯟꯕꯤꯔꯝꯒꯦ ꯇꯧꯕꯅꯤ ꯂꯤꯡꯅ ꯌꯥꯝ ꯀꯜꯂꯨ ꯍꯧꯖꯤꯛ
ꯏꯁꯀꯤꯟ ꯌꯥꯎꯗꯗꯤ ꯄꯥꯏꯅꯤꯡꯗꯦꯅ ꯃꯥꯒꯤ ꯑꯦꯀꯥꯎꯟꯗ ꯁꯀꯤꯟ ꯌꯥꯎꯗꯦꯕ
ꯂꯤꯡ ꯍꯥꯏꯔꯣ
ꯍꫭꯏ ꯂꯤꯡ ꯂꯤꯡ ꯂꯤꯡ ꯃꯥꯏ ꯑꯦꯀꯥꯟꯏꯠꯗꯣ ꯏꯁꯀꯤꯟ ꯌꯥꯎꯗꯦꯕ ꯏꯁꯀꯤꯟ ꯌꯥꯎꯔꯗꯤ
ꯑꯩ ꯑꯇꯩ ꯈꯪꯗꯦ ꯑꯔꯣꯛꯇ ꯉꯥꯎꯔꯤ ꯀꯟꯅꯥ
ꯑꯔꯂꫭꯠ
ꯎꯝ
ꯕꯦꯠ ꯃꯥꯟꯗꯔꫭ ꯑꯔꯂꫭꯠꯁꯦ
ꯂꯥꯛꯏ
ꯑꯩꯗꯤ ꯐꯣꯔꯦꯟꯒ ꯑꯥꯔꯂꯣꯠꯀ ꯑꯣꯏꯅ ꯁꯤꯞ ꯇꯧꯋꯦꯕ ꯁꯣꯔꯥꯒ ꯇꯧꯗꯦꯕ
ꯀꯔꯤꯅꯣ ꯉꯥꯡꯉꯤꯗꯣ